ꯑꯣ
ꯑꯁ ꯇꯕꯔꯣ
ꯇꯥꯏ
ꯀꯨꯏꯔꯦꯗ ꯀꯣ ꯋꯥꯔꯤ ꯁꯥꯗꯕ
ꯑꯗꯨꯅꯦ ꯅꯣꯏ ꯅꯥꯕ꯭ꯔꯅ
ꯅꯥꯗꯦꯗ ꯑꯉꯥꯡ ꯇꯨꯝꯕꯒꯤꯅꯦ
ꯑꯣ ꯑꯣꯏꯔꯝꯒꯅꯤ
ꯑꯅꯤ
ꯎꯝ ꯑꯩꯗꯤ ꯅꯪ ꯃꯤꯡꯗꯣ ꯎꯝ ꯍꯥ
ꯍꯟꯗꯛ ꯋꯥꯔꯤ ꯁꯥꯟꯅꯗ꯭ꯔꯕꯣ
ꯁꯅꯩꯗ ꯃꯇꯝ ꯆꯥꯗꯕ
ꯄꯝꯃꯨꯕꯖꯥꯠꯅꯦꯅꯦ ꯍꯥꯏ ꯀꯨꯏꯔꯛ ꯑꯩ ꯕꯤꯠ ꯂꯩꯔꯛꯇ꯭ꯔꯕꯗꯣ ꯗꯥꯏꯗꯒꯤ ꯅꯣꯅ ꯉꯉꯥꯡ ꯇꯨꯝꯕꯒꯤꯅꯤ ꯀꯟꯅ ꯉꯥꯡꯕ ꯌꯥꯗꯦ
ꯎꯝ
ꯅꯟꯗꯛ ꯑꯔꯤꯕꯁꯤꯡꯗꯣ ꯊꯣꯛꯂꯛꯇ꯭ꯔꯦꯅꯦ ꯒ꯭ꯔꯨꯞꯇ ꯑꯔꯤꯕꯁꯤꯡꯗ ꯊꯣꯛꯂꯛꯇ꯭ꯔꯦꯕ
ꯍꯟꯗꯛ ꯑꯃꯔꯛ ꯎꯝ ꯗꯥ ꯕꯤꯠꯇ ꯂꯣꯏ ꯍꯟꯈ꯭ꯔꯕ ꯃꯥꯜꯂꯦ
ꯍꯜꯂꯝꯃꯅꯤꯗ ꯀꯨꯏꯔꯔꯕꯅꯤ
ꯎꯝ ꯑꯩꯁꯨ ꯃꯦꯁꯦꯖ ꯃꯦꯁꯦꯖꯇꯤ ꯑꯗꯨꯝ ꯊꯥꯕꯅꯦꯕ ꯑꯗꯨ ꯑꯣꯏꯔꯁꯨ ꯂꯥꯛꯇ꯭ꯔꯦꯕ
ꯂꯛꯇꯔ꯭ꯦ ꯂꯥꯛꯇꯔ꯭ꯦ ꯅꯠꯇ꯭ꯔꯦ ꯁꯠ ꯁꯠ ꯂꯣꯏꯔꯗꯤ ꯍꯥꯏꯅ ꯇꯧꯔꯤꯅꯦ ꯑꯩꯁꯦ
ꯇꯟꯈꯔꯦꯕ
ꯇꯧꯒꯗꯕꯅꯦ
ꯑꯩꯁꯨ ꯂꯣꯏꯒꯗꯧꯔꯦꯗ ꯄꯨꯡ ꯃꯔꯤ ꯈꯛꯇ ꯉꯥꯏꯔꯦꯗ
ꯑꯩꯁꯨ ꯑꯍꯨꯝ ꯃꯔꯤ ꯈꯛꯇꯪꯗꯤ ꯉꯥꯏꯔꯤ ꯑꯗꯣ ꯅꯨꯄꯤ ꯑꯃꯅꯀꯣ
ꯎꯝ
ꯃꯥ ꯃꯥꯗꯤ ꯑꯩꯉꯣꯟꯗ ꯑꯗꯨꯝ ꯇꯧꯔꯛꯏꯕ ꯃꯉꯣꯟꯗ ꯑꯩꯅ ꯇꯧꯔ ꯇꯧꯔꯛꯄꯗꯤ ꯌꯥꯗꯕ ꯍꯣꯔꯦꯟ ꯑꯃꯨꯛ ꯇ꯭ꯔꯥꯏ ꯇꯧꯔꯛꯏ ꯈꯔ ꯊꯝ ꯑꯍꯨꯝ ꯈꯛꯇꯪꯅꯤꯅ ꯑꯗꯨ ꯊꯝꯃꯨ ꯍꯥꯏꯕ
ꯑꯗꯨꯨꯅꯦ ꯑꯩꯅ ꯇꯧꯕꯗ ꯂꯣꯏꯔꯦ ꯅꯉꯣꯟꯗ
ꯑꯁ ꯉꯔꯥꯡ ꯅꯍꯥꯟꯗꯣ ꯑꯩ ꯑꯝꯇ ꯇꯧꯕ ꯌꯥꯗꯕꯅꯦ ꯍꯞꯇꯥ ꯑꯃ ꯍꯦꯟꯕꯅꯦ ꯑꯗꯨꯒꯤ ꯑꯩ ꯀꯩꯁꯨ ꯇꯧꯗ꯭ꯔꯦꯕ ꯀꯥꯏꯗꯒꯤ ꯕꯤꯠ ꯕꯤꯠꯀ ꯂꯣꯏꯅ ꯇꯦꯛꯄꯒꯤ ꯀꯣꯜꯒ ꯑꯝꯇ ꯇꯧꯗ꯭ꯔꯦꯕ
ꯑꯩꯈꯣꯏꯁꯨ ꯆꯠꯁꯤꯅꯦ ꯌꯥꯗꯕ ꯃꯇꯥꯡꯗꯨꯗꯗꯤ ꯕꯤꯠ ꯂꯩꯃꯟꯗꯗꯅ ꯁꯨꯝ ꯇꯧꯋꯦꯍꯦꯛ ꯇꯧꯗ꯭ꯔꯦ
ꯎꯝ
ꯅꯣꯢꯗꯤ ꯆꯛ ꯆꯔꯕꯣ
ꯑ ꯆꯥꯔꯦ ꯍꯧꯖꯤꯛ ꯆꯥ ꯊꯛꯏꯅꯦ ꯋꯥ ꯉꯥꯡꯕꯗ ꯋꯥꯕꯩꯀꯣ
ꯑꯁ ꯐꯖꯩꯅꯦ ꯅꯪꯁꯨ ꯀꯔꯤ ꯏꯟꯁꯟ ꯆꯥꯔꯦ
ꯉꯁꯤ ꯍꯋꯥꯏꯒ ꯑꯗꯨ ꯍꯋꯥꯏ ꯀꯩꯅꯣꯗꯣ
ꯀꯔꯤ
ꯍꯋꯥꯏ ꯃꯁꯨꯔꯤ ꯍꯥꯏꯕ꯭ꯔꯥ ꯑꯗꯨ ꯅꯠꯇꯕ
ꯑꯣ ꯑꯣ ꯀꯟꯇꯛ
ꯑ ꯀꯟꯇꯛꯇꯨ ꯀꯟꯇꯛꯒ ꯃꯁꯨꯔꯤ ꯃꯥꯟꯅꯗ꯭ꯔꯣ
ꯃꯅꯗꯤꯍꯦ
ꯑꯣ ꯑꯣ ꯀꯟꯇꯛꯅ ꯀꯟꯕ꯭ꯔꯥ
ꯎꯝ ꯃꯁꯨꯨꯔꯤꯗꯨꯅ ꯑꯉꯥꯡꯕ ꯃꯆꯥ ꯃꯆꯥ
ꯑꯗꯨꯗꯤ ꯑꯩꯈꯣꯏꯅ ꯆꯥꯔꯤꯁꯦ
ꯍꯥꯏꯕꯤꯗꯕꯗꯣ ꯃꯁꯥꯒꯤ ꯑꯗꯨꯝ ꯂꯩꯗꯨꯅ
ꯎꯝ ꯍꯨꯝ
ꯍꯋꯥꯏꯁꯨ ꯃꯃꯤꯡ ꯌꯥꯝꯃꯤꯗ
ꯌꯥꯝꯃꯦ ꯌꯥꯝꯃꯦ ꯎꯝ ꯅꯣꯏꯗꯤ ꯂꯧ ꯂꯣꯏꯔꯦ
ꯂꯣꯏꯔꯦ ꯑꯁ ꯋꯥꯕꯅ ꯁꯤꯒꯦ ꯇꯧꯔꯦ ꯑꯗꯨ ꯅꯨꯃꯤꯠꯇꯨ ꯁꯟꯖꯥꯕꯅꯤꯅꯀꯣ ꯎꯈꯥꯏ ꯎꯈꯥꯏ ꯅꯝꯕ꯭ꯔꯥ ꯎꯠꯈꯥꯏ ꯅꯝꯕ ꯍꯥꯏꯕ꯭ꯔꯥ ꯑꯗꯨꯝ ꯇꯧꯔꯒꯅ ꯎꯝ
ꯂꯣꯏ ꯅꯠꯂꯤꯅꯦ
ꯇꯞ ꯇꯞꯅ ꯇꯧꯔꯗꯤ ꯋꯥꯔꯣꯏꯕ ꯊꯨꯅ ꯂꯣꯏꯅꯤꯡꯕꯩꯀꯣ ꯆꯦꯜꯂꯒ ꯇꯧꯕꯗꯗꯤ ꯑꯁ ꯁꯣꯔꯒ ꯍꯣꯟꯕ ꯉꯝꯗꯕꯅꯦ
ꯍꯩꯄꯥ ꯁꯥꯕꯒꯤꯅꯦ
ꯑꯩ ꯄ ꯁꯥ ꯍꯥꯏꯕ ꯑꯩ ꯅꯠꯇꯦ ꯌꯨꯝ ꯆꯟꯅꯤꯡꯕꯩꯅꯤ
ꯇꯦꯛ ꯇꯦꯛ ꯇꯦꯛ ꯌꯨꯝꯗ ꯆꯠꯂꯒ ꯋꯥꯔꯤ ꯁꯥꯅꯤꯡꯉꯦ
ꯎꯝ ꯁꯥꯕ ꯌꯥꯗꯦ ꯑꯗꯨ ꯃꯇꯝꯗ ꯉꯔꯥꯡ ꯅꯍꯥꯟ ꯈꯛꯇ ꯌꯥꯕꯅꯤ
ꯑꯩꯁꯨ ꯁꯥꯗꯦꯗ ꯇꯉꯁ
ꯎꯝ ꯉꯔꯥꯡꯗ ꯇ꯭ꯔꯥꯏ ꯇꯧꯒꯦ ꯇꯧꯕꯅꯦꯕ
ꯎꯝ ꯑꯩꯁꯨ ꯉꯔꯥꯡꯗꯒꯤ ꯍꯧꯕꯅꯦ ꯑꯃꯨꯛ ꯇ꯭ꯔꯥꯏ ꯇꯧꯕ ꯑꯗꯨ ꯂꯣꯏꯅ ꯌꯦꯔꯨꯝ ꯉ ꯐꯪꯉꯦꯗ
ꯏꯆ
ꯃꯤ ꯃꯤ ꯑꯇꯣꯞꯄꯒꯤꯁꯨ ꯌꯥꯗꯕꯅꯤꯅ ꯑꯩꯅ ꯑꯗꯨꯝ ꯇꯧꯔ ꯁꯦꯝꯃ ꯌꯥꯗ꯭ꯔꯦ ꯁꯦꯝꯃꯒꯅꯦꯟ ꯗꯕꯎꯜ ꯃꯥꯅꯤ
ꯑꯧ ꯑꯩꯒꯤꯁꯨ ꯁꯦꯝꯕꯗꯅꯦ ꯇꯔꯨꯛ ꯃꯥꯡꯈ꯭ꯔꯦ
ꯑꯩꯒꯤꯁꯨꯅꯦ ꯑꯩꯒꯤ ꯇꯔꯦꯠ ꯁꯨꯈꯦ
ꯀꯗꯥꯏꯗꯒꯤ ꯑꯗꯨꯒꯨꯝꯕ ꯇ꯭ꯔꯦꯛꯇ ꯑꯩ ꯄꯥ ꯂꯧꯅꯤꯡꯗꯦ ꯍꯥꯟꯅꯒꯤꯗꯤ ꯑꯩ ꯑꯩꯒꯤꯁꯨ ꯃꯔ ꯑꯅꯤꯔꯛꯇꯤ ꯑꯗꯨꯝ ꯌꯥꯕꯅꯦꯕ
ꯑꯗꯣ ꯀꯩꯅꯣ ꯇꯧꯕꯩ ꯍꯧꯖꯤꯛꯁꯦ ꯂꯣꯏ ꯂꯣꯏꯔꯝꯗꯥꯏꯒꯤꯅꯦꯕ ꯃꯣꯏꯅ ꯇꯧꯕꯗꯣ ꯅꯣꯏꯔꯝꯗꯥꯏ ꯑꯣꯏꯕꯤ ꯌꯥꯍꯟꯗꯕꯅꯤꯅ ꯑꯩꯁꯨ ꯃꯥꯡꯈ꯭ꯔꯦꯗ ꯍꯧꯖꯤꯛꯁꯨ ꯃꯥꯡꯉꯅꯤ ꯉꯁꯥꯏ ꯅꯪꯕꯨ ꯇꯧꯕꯗꯣ
ꯎꯝ
ꯑꯗꯨ ꯅꯪ ꯄꯥꯏꯈꯠꯇꯦꯅ
ꯃꯥꯡꯕ꯭ꯔꯣꯗꯣ ꯑꯦ ꯃꯥꯡꯂꯣꯏꯍꯦ ꯑꯗꯨꯗꯤ ꯃꯥꯡꯗꯕꯅꯦ
ꯀꯝꯄ꯭ꯂꯤꯠ ꯍꯥꯏꯌꯦ
ꯑꯣ ꯄꯥꯏꯈꯠꯇ꯭ꯔꯗꯤ ꯃꯥꯡꯗꯕꯅꯦ ꯄꯥꯏꯈꯠꯂꯒ ꯀꯣꯜ ꯇꯧꯔꯒ ꯃꯊꯟꯇ ꯊꯝꯒꯕ ꯅꯠꯇ꯭ꯔꯒꯅ ꯅꯦꯋꯥꯔ ꯌꯥꯗꯕꯗꯣ ꯑꯗꯨꯒꯨꯝꯕꯅꯤ ꯃꯥꯡꯕꯅꯤ
ꯎꯝ ꯑꯩꯒꯤꯗꯤ ꯃꯥꯡꯈ꯭ꯔꯦ ꯉꯔꯥꯡꯗꯒꯤꯅꯤ ꯁꯨꯃꯥꯏꯅ ꯇꯧꯕ ꯑꯩꯒꯤꯗꯤ
ꯈꯪꯗ꯭ꯔꯦꯗ ꯍꯟꯗꯛ ꯃꯔꯁꯤ ꯖꯥꯠ ꯖꯥꯠꯅꯤ
ꯂꯣꯏꯔꯝꯗꯥꯏꯒꯤꯅꯤ ꯂꯣꯏꯔꯦ ꯗꯦꯠ ꯑꯩꯠꯇꯤꯟꯒꯤ ꯂꯣꯏꯔꯦ ꯎꯝ ꯎ ꯃꯥꯅꯤ ꯑꯩꯁꯨ ꯂꯣꯏꯁꯜꯂꯗꯤ ꯐꯔꯅꯤꯅ ꯂꯣꯏꯁꯜꯂꯤꯅꯦ
ꯎꯝ ꯑꯩꯁꯨ ꯑꯁ ꯄꯨꯡꯗꯗꯤ ꯎꯝ
ꯎ
ꯑꯅꯧꯕ ꯑꯃꯨꯛ ꯂꯥꯛꯑꯗꯤ ꯐꯗꯕ
ꯑꯗꯨꯗꯤ ꯉꯥꯏꯃꯤꯟꯅꯔꯁꯦ ꯒ꯭ꯔꯨꯞ ꯂꯦꯞ ꯇꯧꯗꯕꯤꯗ
ꯎꯝ ꯃꯇꯝ ꯌꯥꯝ ꯂꯧꯗꯧ ꯃꯥꯜꯂꯦꯅꯦ ꯃꯊꯪ ꯆꯍꯤꯗ ꯑꯣꯏꯅ ꯇꯧꯈ꯭ꯔꯗꯤ ꯂꯣꯏꯔꯦꯗꯅ
ꯂꯣꯏꯔꯦ ꯂꯣꯏꯔꯦ ꯑꯗꯨꯃꯥꯏꯅ ꯇꯧꯔꯗꯤ ꯌꯨꯝ ꯍꯥꯟꯅ ꯄꯥꯟꯝꯈꯤꯗꯅꯀꯣ
ꯎꯝ ꯅꯅꯤ ꯄꯥꯡ ꯄꯥꯡꯥꯡꯗꯧ ꯃꯥꯅꯦ
ꯑꯩꯗꯤ ꯄꯥꯟꯈ꯭ꯔꯅꯤꯗ ꯍꯟꯗꯛ ꯆꯍꯤꯗꯒꯤ ꯎꯝꯝ ꯍꯟꯗꯛ ꯆꯍꯤꯅ ꯄꯥꯜꯂꯅꯤꯗ ꯑꯩꯗꯤ
ꯎꯝ ꯈꯪꯉꯦꯕ
ꯑꯁꯤ ꯗꯤꯁꯦꯝꯕꯔ ꯌꯧꯔꯝꯗꯥꯏꯗ ꯌꯦꯡꯉꯨꯀꯣ ꯗꯤꯁꯦꯝꯕꯔ ꯌꯧ
ꯄꯥꯜꯂꯣ ꯄꯥꯜꯂꯣ ꯎꯝ ꯌꯨꯝꯗꯤ ꯑꯗꯨꯝ ꯄꯥꯅꯕꯅꯤꯗꯤ ꯁꯤ ꯅꯣꯕꯦꯝꯕꯔ ꯅꯠꯇ꯭ꯔꯒꯅ ꯗꯤꯁꯦꯝꯕꯔ ꯑꯗꯨꯗ
ꯎꯝ ꯏꯆꯦꯗꯣ ꯑꯩꯉꯣꯟꯗ ꯍꯥꯏꯔꯝꯕꯅꯤꯅꯦ ꯅꯪ ꯍꯥꯏꯗꯣꯏꯅꯦ ꯏꯆꯦꯗꯨ ꯃꯥ ꯌꯨꯝ ꯄꯥꯜꯂꯒꯦ ꯍꯥꯏꯔꯝꯕꯅꯤꯅꯦ ꯆꯠꯈ꯭ꯔꯦꯅꯦ ꯍꯥꯏꯅꯪ
ꯍꯣꯔꯦꯟ ꯏꯁꯇꯦꯇꯥꯁꯇ ꯊꯥꯔꯛꯀꯦ ꯚꯥꯏꯔꯦꯜ ꯆꯥꯍꯟꯒꯦ
ꯎꯝ ꯆꯀꯅꯤ ꯌꯦꯕꯅꯤꯌꯜꯗ
ꯎꯝ ꯎꯝ ꯑꯩ ꯅꯍꯥꯟ ꯉꯔꯥꯟ ꯅꯍꯥꯟ ꯂꯧ ꯆꯠꯄꯗ ꯀꯣꯜ ꯇꯧꯔꯗꯨꯁꯨ ꯚꯏꯔꯦꯜ ꯆꯠꯈ꯭ꯔꯦꯅꯦ
ꯑꯧ ꯅꯪꯒꯤ ꯄꯥꯝꯕꯣꯝꯗ ꯀꯤꯁꯜꯂ ꯋꯥꯔꯤ ꯁꯥ ꯂꯩꯕ
ꯎꯝ ꯑꯩꯗꯣ ꯑꯁ
ꯀꯩꯁꯨ ꯇꯧꯅꯤꯡꯉꯥꯏ ꯂꯩꯇꯕꯩꯅꯤꯅꯦ ꯃꯥ ꯃꯥꯗꯨꯁꯨ ꯑꯗꯨꯝ ꯀꯣꯜ ꯇꯧꯔꯛꯄꯀꯣ
ꯊꯦꯁ
ꯃꯊꯟꯇ ꯆꯠꯄ ꯅꯨꯡꯉꯥꯏꯇꯦ ꯍꯥꯏꯅꯀꯣ
ꯑꯦ ꯑꯗꯨ ꯅꯪꯒꯤ ꯐꯟꯗꯣ ꯅꯪꯒꯤ ꯐꯣꯟꯗꯣ ꯂꯧꯕꯛꯇꯒ ꯇꯥꯁꯟꯈ꯭ꯔꯗꯤ ꯐꯖꯒꯗꯕꯅꯦ ꯂꯩꯕꯥꯛꯗ
ꯇꯥꯒꯦ ꯇꯧꯔꯝꯅꯦ ꯍꯥꯟꯅꯗꯤ ꯑꯗꯣ ꯇꯥꯗꯅꯕ ꯀꯔꯤ ꯍꯥꯏꯁꯤꯔꯥ ꯀꯩꯅꯣ ꯄꯨꯟꯕꯅꯦꯕ
ꯎꯝ
ꯄꯥꯝꯕꯣꯝꯗ ꯎꯝ ꯀꯩꯅꯣꯗꯣ ꯑꯗꯨ ꯄꯨꯟꯕꯅꯦꯕ
ꯃꯈꯣꯟꯗꯤꯀꯣ ꯑꯉꯥꯡ ꯃꯥꯟꯕꯀꯣ ꯀꯨꯟꯇꯔꯦꯠ ꯁꯨꯈ꯭ꯔꯦ
ꯑꯣ
ꯃꯈꯣꯡ ꯈꯛꯇꯅꯦ ꯑꯉꯥꯡ ꯆꯍꯤꯗꯤ ꯀꯨꯟꯇꯔꯦꯠꯅꯤ ꯍꯥꯏ ꯀꯥꯟꯗꯦ
ꯑꯁ ꯑꯗꯨꯗꯣ ꯅꯪꯕꯨ ꯄꯥꯝꯕꯅꯤꯅꯦ
ꯎꯝ
ꯑꯦ ꯐꯁ ꯅꯨꯄꯤ ꯑꯍꯜ ꯅ ꯇꯥꯏꯌꯦꯉꯦ ꯀꯣ
ꯈꯪꯗꯦ ꯑꯍꯟ ꯉꯥꯛꯇ ꯊꯦꯡꯅꯔꯤꯉ ꯍꯟꯗꯛ ꯃꯔꯛꯁ ꯌꯥꯗꯦ ꯅꯨꯄꯤ ꯑꯍꯟ ꯂꯧꯑꯣ ꯍꯥꯏꯅ ꯇꯝꯃꯝꯕ ꯃꯥꯜꯂꯦ
ꯑꯥ ꯑꯥ ꯑꯥ ꯌꯦꯡꯋꯥꯏ ꯅꯨꯄꯤ ꯑꯍꯟ ꯑꯣꯏꯅ ꯂꯧꯔ ꯂꯩꯒꯅꯤꯀꯣ
ꯈꯪꯗ꯭ꯔꯦꯗ ꯑꯗꯨꯝ ꯑꯣꯏꯔꯁꯨ ꯑꯣꯏꯔꯁꯅꯨꯗ
ꯅꯨꯄꯤ ꯑꯍꯟꯂꯧꯔꯗꯤ ꯅꯪ ꯐꯖꯔꯅꯤ ꯅ ꯅꯨꯄꯤꯗꯣ ꯍꯅꯨꯕꯤ ꯃꯥꯜꯂꯦ
ꯃꯤꯈꯩ ꯇꯨꯡꯉꯅꯤ
ꯑꯜꯂꯣꯢ ꯊꯕꯛ ꯇꯧꯔꯣꯏ ꯁꯊ
ꯎꯝ ꯀꯩꯃꯈꯣꯟꯔꯣ
ꯃꯣꯏ ꯆꯤ ꯂꯥꯏ ꯈꯨꯔꯨꯝꯕ ꯃꯥꯜꯂꯦ ꯇꯥꯡꯁꯤ ꯈꯤꯡꯕ
ꯀꯥꯡ ꯍꯥꯏꯗꯨꯔꯣ
ꯑꯥꯎ ꯀꯥꯡ
ꯑꯁ ꯀꯥꯡ ꯍꯥꯏꯁꯦ ꯀ꯭ꯔꯤ ꯀꯃꯥꯏꯅ ꯇꯧꯖꯔꯣ
ꯈꯪꯗ꯭ꯔꯣ ꯀꯥꯡꯁꯤ ꯑꯩꯈꯣꯏꯒꯤ ꯆꯔꯆ ꯀꯥꯕ ꯀꯥꯟꯗ ꯀꯥꯡ ꯌꯩꯕꯗꯣ ꯀꯥꯡ ꯀꯥꯡ ꯇꯧꯕꯗꯣ
ꯃꯣꯏꯖꯦ ꯖꯥꯖꯥꯠꯅꯤꯗ
ꯑ ꯁꯤꯗꯤ ꯍꯥꯏꯔꯅꯗ
ꯎꯝ
ꯀꯥꯡ ꯀꯨꯝꯍꯩ ꯌꯥꯝ ꯂꯥꯛꯑꯅꯤ ꯃꯣꯁꯨ ꯈꯦꯆ꯭ꯔꯤ ꯆꯥꯕ
ꯀꯥꯡ ꯂꯥꯛꯑꯗꯤ ꯑꯩꯈꯣꯏꯗ ꯀꯥꯡ ꯀꯥꯡ ꯌꯥꯝꯂꯛꯒꯅꯤꯀꯣ
ꯈꯪꯗꯦꯅꯦ
ꯃꯣꯏꯗꯣ ꯀꯥꯡ ꯇꯥꯟꯊꯣꯛꯅꯤꯉꯥꯏ ꯇꯧꯕ꯭ꯔꯥ ꯈꯪꯗꯦꯅꯦ
ꯎꯝ ꯎꯝ ꯈꯪꯗꯦ ꯌꯥꯔꯦ ꯂꯦꯞꯄꯁꯦꯀꯣ ꯍꯦ ꯑ
ꯀꯥꯡ ꯀꯥꯡ ꯍꯥꯏꯕ꯭ꯔꯥ ꯀꯥꯡ ꯌꯥꯏ ꯀꯥꯡꯒꯤ ꯀꯩꯅꯣ ꯇꯧꯈ꯭ꯔꯗꯤ ꯑꯩꯈꯣꯏꯗ ꯂꯣꯏ ꯂꯥꯛꯑꯦ ꯍꯥꯏꯅꯤ
ꯈꯪꯗꯦ ꯑꯗꯨꯒꯨꯝꯕꯗꯤ
ꯑꯩꯅ ꯍꯥꯏ ꯗ
ꯌꯥꯔꯦ ꯅꯦꯛꯞꯈ꯭ꯔꯣ ꯍꯥꯏꯔꯅꯦ ꯍꯥꯏꯕ ꯌꯥꯗꯦ
ꯅ ꯅꯕꯁ ꯇꯥꯅꯤꯗ ꯀꯅꯥꯅꯣ ꯑꯗꯨꯝ ꯀꯣꯜ ꯇꯧꯔꯛꯑꯦ ꯍꯥꯏꯅꯗꯦꯗꯏ
ꯎꯝꯗ ꯅꯪ ꯈꯪ ꯈꯪꯕ ꯃꯤ ꯅꯠꯇ꯭ꯔꯣ
ꯈꯪꯕ ꯃꯤ ꯑꯣꯏꯔꯁꯨ ꯍꯥꯟꯅ ꯃꯦꯁꯦꯁꯀꯨꯝꯕ ꯊꯥꯔꯛꯄꯗꯤ ꯌꯥꯏꯗꯅ
ꯑꯩ ꯍꯩꯅꯗꯦ
ꯉꯁꯤꯗꯤ ꯑꯩ ꯇꯨꯝꯗꯕꯤꯗ ꯀꯣꯜ ꯇꯧꯈ꯭ꯔꯅꯤ ꯉꯔꯥꯡꯅ ꯇꯧꯋꯦ ꯇꯕꯅꯤ ꯑꯁ ꯃꯩꯁꯨ ꯂꯥꯛꯇꯦ ꯑꯗꯨꯒ ꯇꯨꯝꯁꯨ ꯇꯨꯝꯅꯤꯡꯕꯀꯣ
ꯉꯁꯤꯗꯤ ꯃꯩ ꯂꯥꯛꯈ꯭ꯔꯕꯣ
ꯉꯗꯤ ꯎꯝ ꯑꯗꯨꯝ ꯂꯥꯛꯑ ꯉꯁꯥꯏꯁꯨꯨ ꯃꯨꯠ ꯂꯦ ꯑꯩꯗꯤ ꯂꯥꯛꯑꯔꯣꯏꯗ꯭ꯔ ꯈꯟꯕꯅꯦ ꯑꯗꯨꯒ ꯂꯥꯛꯑꯦ
ꯎꯝ ꯅꯣꯡ ꯆꯨꯕ꯭ꯔꯣ
ꯆꯨꯗꯦꯗ ꯉꯁꯥꯏ ꯆꯨꯒꯦ ꯇꯧꯕꯅꯦ ꯆꯨꯗ꯭ꯔꯦ ꯑꯃꯨꯛ
ꯅꯣꯡꯆꯨꯒꯦ ꯇꯧꯕꯩꯃꯥꯏ ꯃꯨꯠꯊꯠꯄꯣꯏꯔꯝꯅꯤ
ꯎꯝ
ꯑꯁꯤ ꯉꯥꯛꯇꯅꯤ
ꯗ ꯃꯥꯥꯟꯗꯦꯕꯣ
ꯅꯨꯡꯁꯤꯠ ꯈꯔ ꯁꯤꯠꯄ ꯅꯣꯡ ꯆꯨꯔꯕ ꯃꯩ ꯃꯨꯊꯠꯄ ꯍꯧꯔꯅꯤ ꯎꯄꯥꯏ ꯂꯩꯇꯦ
ꯑꯦꯁ ꯑꯩꯈꯣꯏꯗꯤ ꯍꯟꯗꯛ ꯃꯔꯛꯇꯤ ꯑꯗꯨꯝ ꯇꯧꯗ꯭ꯔꯦ ꯌꯥꯝ ꯍꯣꯡꯈ꯭ꯔꯦ
ꯑꯣ ꯈꯔ ꯆꯥꯎꯈꯠꯂꯕ ꯃꯥꯜꯂꯦ
ꯎꯝ
ꯑ ꯎꯝ ꯅꯣꯡ ꯆꯨꯨꯔꯁꯨ ꯃꯩꯒꯨꯝꯕ ꯂꯥꯛꯑꯗꯤ ꯐꯩꯗ ꯑꯁ ꯅꯣꯡꯁꯨ ꯆꯨꯝꯕ ꯃꯩꯁꯨ ꯃꯨꯠꯂꯗꯤ ꯑꯁ ꯂꯩꯕ ꯅꯨꯡꯉꯥꯏꯇꯕꯅꯤꯅꯦ
ꯑꯗꯨꯅꯦ ꯍꯥꯟꯅꯒꯤ ꯃꯇꯝꯗꯗꯤ ꯍꯞꯇꯥ ꯑꯃ ꯅꯤꯐ ꯃꯩ ꯂꯥꯛꯇꯕꯅꯤ ꯃꯇꯝ ꯂꯩꯔꯤꯅꯤ ꯐꯣꯟ ꯄꯥꯏꯔꯝꯗꯕ ꯃꯇꯝꯗ
ꯌꯥꯝ ꯇꯟꯕ ꯆꯥꯡꯗꯣ
ꯎꯝ ꯑꯗꯨꯝ ꯇꯝꯗꯤ ꯀꯩꯁꯨ ꯈꯟꯗꯦꯗ ꯍꯧꯖꯤꯛꯇꯤ ꯅꯨꯃꯤꯠ ꯑꯃ ꯐꯥꯎ ꯂꯥꯛꯇ꯭ꯔꯗꯤ ꯌꯥꯗꯦꯕ
ꯎꯝ ꯃꯥꯅꯦ ꯍꯧꯖꯤꯛꯇꯤ ꯐꯣꯟ ꯂꯣꯏꯅ ꯄꯥꯏꯔꯕꯅꯤꯅ ꯑꯩꯈꯣꯏꯒꯤ ꯗꯤꯖꯤ ꯃꯁꯛꯁꯨ ꯎꯗ꯭ꯔꯦꯅꯦꯀꯣ ꯃꯥꯁꯨ ꯕꯤꯠ ꯍꯟꯈ꯭ꯔꯕ ꯃꯥꯜꯂꯦ
ꯀꯩꯗꯧꯕꯩꯔꯣ
ꯕꯤꯠ ꯍꯟꯈ꯭ꯔꯦ ꯃꯥ
ꯃꯥ ꯀꯤꯈ꯭ꯔꯕ ꯈꯪꯗꯦ
ꯀꯨꯏꯔꯛꯄꯒꯤ ꯕꯤꯠ ꯍꯟꯕꯅꯦ
ꯎꯝ
ꯊꯥ ꯑꯅꯤ ꯁꯨꯔꯦꯅ ꯀꯩꯅꯣ
ꯑꯣ ꯃꯥꯗꯤ ꯌꯥꯝ ꯐꯪꯉꯒꯅꯤꯗ
ꯇꯧꯔꯒꯅꯤꯃꯁꯨ ꯍꫭꯏ
ꯎꯝ ꯑꯩꯈꯣꯏꯅ ꯇꯧꯕ ꯈꯨꯗꯤꯡ ꯃꯥꯒꯤꯗꯤ ꯃꯥꯡꯗꯦꯕ
ꯎꯝ
ꯃꯥꯡꯅꯤꯡꯉꯥꯏꯗꯤ ꯂꯩꯇꯦꯅꯦ
ꯀꯨꯏꯔꯦ ꯎꯗꯕ ꯑꯗꯨ ꯅꯨꯄꯥꯁꯨ
ꯎꯝ ꯍꯥꯟꯅꯗꯤ ꯑꯦꯛꯇꯤꯚ ꯌꯥꯝ ꯇꯧꯕꯅꯤ ꯍꯟꯗꯛ ꯃꯔꯁꯦ ꯀꯩ ꯇꯧꯕꯩꯔꯣ ꯈꯪꯗꯦ
ꯊꯕꯛ ꯆꯤꯟ
ꯁꯣꯏꯕꯩ ꯑꯃꯗꯤ ꯌꯥꯎꯔꯝꯒꯅꯤ
ꯁꯦꯁ ꯌꯥꯝ ꯈꯪꯕ ꯖꯥꯠꯗꯣ
ꯑꯩꯗꯤ ꯊꯥꯖꯕꯒ ꯇꯣꯛꯈ꯭ꯔꯕꯅꯦ ꯅꯍꯥꯟꯗꯣ
ꯆꯞ ꯃꯥꯟꯅꯩꯗ ꯑꯩꯁꯨ
ꯀꯗꯥꯏꯗꯒꯤ ꯌꯥꯝ ꯆꯪꯉꯦꯕ ꯅꯨꯃꯤꯠꯇꯣ
ꯑꯗꯨꯅꯦ ꯀꯅꯥꯁꯨ ꯊꯥꯖꯗ꯭ꯔꯕꯅꯤꯅꯦ ꯑꯗꯨꯒꯗꯤ ꯇꯥꯛ ꯂꯥꯎꯅ ꯌꯥꯍꯂꯦ
ꯎꯝ ꯑꯝꯩ
ꯑꯁꯁꯨ ꯌꯥꯝ ꯅꯨꯡꯉꯥꯏꯇꯕꯅꯤꯍꯦ ꯌꯥꯗ꯭ꯔꯦ ꯍꯥꯏꯕ ꯀꯥꯟꯗ
ꯎꯝ ꯏꯣ ꯏꯣꯒ ꯑꯗꯨꯁꯨ
ꯈꯪꯗꯦꯅꯦ ꯑꯩꯗꯤ ꯆꯥꯛ ꯏꯟꯁꯥꯡ ꯊꯣꯡꯗꯕ ꯀꯨꯏꯔꯦ
ꯑꯣ ꯊꯣꯡꯒꯅ ꯊꯣꯡꯒ